ꯍꯜꯂꯣ
ꯎꯝ ꯇꯥꯔꯦ ꯇꯥꯔꯦ ꯑꯗꯩ ꯍꯥꯏꯔꯤꯕ ꯑꯉꯥꯡꯗꯣ
ꯎꯝ
ꯑꯗꯨꯒ ꯃꯣꯏꯒꯤ ꯀꯀꯥꯒꯤ ꯃꯆꯥ ꯅꯨꯄꯥꯁꯤꯒ ꯄꯨꯟꯅꯅꯦꯕ ꯃꯣꯏ ꯑꯗꯨꯝ ꯇꯝꯃꯤꯟꯅꯩꯁꯦ ꯅꯨꯄꯥꯗꯨꯅ ꯊꯥ ꯑꯍꯨꯝꯃꯨꯛ ꯈꯤꯇꯪ ꯍꯥꯟꯕꯅꯦꯕ ꯄꯣꯛꯄ
ꯑꯣ ꯑꯗꯨꯁꯨ ꯀ꯭ꯂꯥꯁ ꯏꯂꯚꯦꯟ ꯅꯠꯇ꯭ꯔꯣ
ꯎꯝ ꯑꯗꯨ ꯃꯣꯏꯅꯤ ꯆꯞ ꯃꯥꯟꯅꯦ ꯊꯝꯃꯨꯔꯤꯅꯦꯕ ꯑꯗꯨꯃꯥꯏꯅ ꯇꯧꯔꯦ ꯑꯗꯨꯒ ꯑ ꯅꯨꯄꯤꯗꯨꯅ ꯇꯞꯇꯥ ꯍꯦꯟꯕꯤꯔꯛꯑꯕ ꯃꯥ꯭ꯔꯛꯁꯦ
ꯑꯣ ꯂꯥꯏꯔꯤꯛ ꯍꯩꯕ ꯈꯔ ꯍꯦꯟ ꯕ
ꯎꯝ ꯑꯗꯨꯏꯁꯨ ꯌꯨꯝꯁꯤꯗ ꯈꯣꯏꯗꯣꯝꯆꯥꯥꯗꯣ ꯈꯨꯠꯆꯥꯎ ꯌꯥꯝ ꯊꯥꯕꯅꯦꯕ
ꯎꯝ
ꯁ꯭ꯋꯥꯏꯗ ꯀꯅꯥ ꯍꯥꯏꯗꯣꯏꯅꯣ ꯈꯪꯗꯦ
ꯈꯔ ꯏꯁꯇ꯭ꯔꯤꯛ ꯑꯣꯏꯕ꯭ꯔꯣ ꯃꯥꯖꯦ
ꯑꯣꯏꯌꯦꯕ ꯑꯗꯨ ꯂꯩꯌꯨ ꯍꯥꯏꯒꯗꯤ ꯂꯩꯅꯤ ꯇꯧ ꯍꯥꯏꯗꯤ ꯇꯧꯅꯤꯕ ꯑꯩꯈꯣꯏꯒꯤꯁꯨ ꯇꯧ ꯍꯥꯏ ꯑꯃꯥ ꯑꯗꯨꯝ ꯂꯥꯏꯔꯤꯛ ꯇꯝꯕꯗꯣ ꯃꯥꯅ ꯇꯪꯈꯥꯏ ꯑꯃ ꯑꯗꯨꯝ ꯄꯨꯊꯣꯔꯛꯑꯕꯅꯦꯕ ꯑꯩꯈꯣꯏꯒꯤꯁꯨ ꯂꯩꯌꯨ ꯍꯥꯏ ꯒꯤ ꯂꯩꯅꯤ ꯇꯧ ꯍꯥꯏꯒꯩꯗꯤ ꯇꯧꯅꯤꯕꯀꯣ ꯑꯗꯨꯒ ꯀꯩꯅꯣ ꯇꯧꯕ ꯈꯔꯗꯤ ꯄ꯭ꯔꯦꯁꯔ ꯄꯤꯕ ꯃꯤꯗꯤ ꯑꯣꯏꯌꯦꯕ
ꯑꯝ
ꯑꯗꯨꯗꯨꯗꯅꯦ ꯃꯆꯥꯗꯨꯅ ꯌꯥꯗ꯭ꯔꯤꯗꯨꯅ
ꯎꯝ ꯋꯥꯈꯜ ꯆꯥꯟꯅꯔꯛꯇꯕ
ꯑꯗꯨꯝ ꯇꯧꯔꯛꯀꯅꯤ ꯀꯩꯒꯨꯝꯕ ꯅꯪꯅ ꯔꯤꯖꯟꯒꯁꯦ ꯐꯖꯗ꯭ꯔꯗꯤ ꯍꯨ ꯆꯥꯔ ꯁꯤꯃꯤꯟꯅꯗꯧꯅꯤꯒ ꯇꯧꯕꯗꯣ
ꯎꯝ ꯈꯔ ꯈꯔ ꯊꯤ ꯊꯤ ꯉꯥꯡꯅ ꯉꯥꯡꯕꯗꯣ ꯎꯝ ꯑꯗꯨꯗꯤ ꯅꯨꯡꯉꯥꯏꯔꯝꯃꯣꯏ ꯑ ꯉꯥꯡꯗꯨꯁꯨ ꯑꯝ
ꯃ ꯈꯨꯟ ꯑꯗꯨꯒꯨꯝꯕ ꯈꯣꯟꯗꯥ ꯂꯛꯇꯥꯗꯤ ꯈꯔ ꯇꯧꯕꯅꯦꯕ ꯑꯅ ꯃꯃꯥꯗ ꯋꯥꯔꯤ ꯁꯥꯟꯅꯗ꯭ꯔꯒꯗꯤ ꯗꯤꯃꯥ ꯐꯔꯦꯗꯅ ꯁꯥꯟꯇꯤ ꯑꯣꯏꯔꯦꯗꯅ ꯑꯗꯨꯃꯥꯏꯅ ꯂꯩꯇꯣꯏꯅꯦꯕ
ꯎꯅꯥ ꯈꯨꯗꯤꯡꯒꯤ ꯆꯤꯛꯅꯔꯅꯤ
ꯍꯣꯏ ꯍꯣꯏ ꯑꯗꯨ ꯌꯨꯝꯗ ꯁꯨꯡꯂꯩ ꯂꯩꯅꯤꯡꯗꯦ ꯌꯨꯝꯗ ꯁꯨꯡꯂꯩ ꯂꯩꯅꯤꯡꯗꯦ ꯍꯥꯏꯔꯕꯅꯤꯅ ꯀꯅꯥ ꯅꯨꯡꯉꯥꯏꯗꯣꯏꯅꯣꯕ ꯑꯗꯣ ꯃꯃꯥꯅꯁꯨ ꯊꯝꯅꯤꯡꯗꯦ ꯍꯥꯏꯕ ꯌꯨꯝꯗ ꯈꯪꯕ꯭ꯔꯥ ꯃꯥꯥꯟꯅ ꯍꯦꯛ ꯂꯥꯏꯔꯤꯛ ꯂꯥꯏꯁꯨꯒ ꯇꯝ ꯂꯣꯏꯔꯒ ꯊꯕꯛ ꯏꯪꯈꯥꯡ ꯑꯃꯒ ꯇꯧꯔꯒ ꯇꯧꯖꯕꯗꯣ ꯑꯗꯨꯅꯠꯇꯗꯤ ꯄꯥꯝꯗꯦꯕ ꯃꯥꯅ ꯑꯗꯨꯅ ꯑꯆꯥꯄꯣꯠ ꯃꯥꯏ ꯍꯣꯁꯇꯦꯜ ꯆꯠꯄꯩ ꯑꯆꯥꯄꯣꯠ ꯑꯗꯨ ꯂꯩꯔꯛꯎ ꯍꯣꯔ ꯂꯤꯛꯁ ꯂꯩꯔꯛꯎ ꯑꯗꯒꯤ ꯕꯤꯁꯀꯨꯠꯇꯤ ꯂꯩꯔꯛꯅꯨ ꯑꯣꯔꯦꯌꯦ ꯕꯤꯁꯀꯨꯠꯇꯤ ꯍꯣꯁꯇꯦꯜꯗꯁꯨ ꯌꯦꯟꯂꯤꯗꯅ ꯑꯗꯨꯝ
ꯌꯦꯜꯂꯦ
ꯑꯗꯨꯒꯤ ꯑꯇꯩ ꯑꯇꯩ ꯂꯩꯔꯛꯎ ꯈꯣꯂꯧ ꯆꯥꯛꯀ ꯆꯥ ꯌꯥꯕ ꯑꯆꯥ꯭ꯔ ꯂꯩꯔꯛꯎ ꯈꯣꯠꯂꯛꯎ ꯑꯁ ꯌꯥꯝ ꯇꯞꯄꯦ ꯍꯥꯏꯔꯤꯌꯦ ꯂꯣꯏ ꯂꯩꯗꯣꯏꯅꯦꯕ ꯑꯩꯈꯣꯏ ꯗꯣꯝꯆꯥꯥꯅ ꯇꯧꯗꯣꯏꯁꯦ
ꯎꯝ
ꯑꯗꯨꯒ ꯂꯥꯏꯔꯤꯛꯇꯤ ꯍꯩꯇꯕ ꯌꯔꯣꯏꯗꯕ
ꯂꯥꯏꯔꯤꯛꯇꯤ ꯁꯣꯟꯕ ꯌꯥꯗꯕ ꯑꯗꯨꯒ
ꯑꯥ ꯍꯜꯂꯣ ꯍꯜꯂꯣ ꯆꯦ ꯅꯦꯠꯋꯣꯛ ꯌꯥꯗꯕ ꯃꯥꯜꯂꯦ
ꯇꯥꯔꯕꯣ
ꯑꯩꯉꯣꯟꯗ ꯇꯥꯏꯀꯣ ꯖꯤꯔꯤꯀꯥ